ꯀꯩꯗꯧꯔꯤꯅꯣ
ꯑꯁ ꯆꯥꯛ ꯆꯥꯕ ꯂꯣꯏꯔꯒ ꯐꯝꯃꯒ ꯂꯩꯅꯦ
ꯑꯁ ꯌꯥꯝ ꯊꯦꯡꯉꯤꯅꯦ
ꯎꯝ ꯑꯩꯈꯣꯏꯗꯤ
ꯂꯥꯝꯗ꯭ꯔꯣ ꯊꯦꯡꯅ ꯆꯥꯕꯗꯣ ꯊꯦꯡꯅ ꯆꯥꯕꯗꯣ ꯆꯥꯛꯂꯥꯝꯗ꯭ꯔꯕꯣ ꯂꯥꯝꯗ꯭ꯔꯣ ꯍꯥꯏꯕ
ꯂꯥꯝ ꯂꯥꯝꯔꯒ ꯆꯥꯕꯗꯨꯅꯦ ꯍꯥꯎꯕꯖꯦ
ꯍꯥꯏꯁ ꯀꯩ ꯏꯟꯖꯥꯡꯅꯣ
ꯎꯝ ꯅꯨꯡꯗꯥꯡꯒꯤ ꯑꯦꯟꯖꯥꯡ ꯌꯦꯟ ꯊꯣꯡꯕꯗꯣ
ꯑꯣ ꯌꯥꯝ ꯐꯩꯅꯦ
ꯇꯕ꯭ꯔꯥ
ꯑꯩꯗꯤꯑꯂꯨꯒ ꯍꯋꯥꯏ ꯉꯥꯛꯇ ꯆꯥꯔꯒ ꯂꯩꯔꯦ ꯍꯟꯗꯛ
ꯑꯁ ꯇꯟꯗ꯭ꯔꯣ ꯍꯋꯥꯏ ꯆꯥꯕꯗꯣ
ꯍꯥ ꯍꯥ ꯍꯥ ꯁꯥꯛ ꯐꯖꯊꯣꯛꯅꯕ ꯍꯤ ꯍꯤ ꯍꯤ
ꯑꯩꯗꯤ ꯄꯦꯜꯂꯦ ꯗꯥꯜ ꯆꯥꯒꯗꯕ ꯆꯥꯅꯤꯡꯗ꯭ꯔꯦ ꯑꯩꯗꯤ ꯗꯥꯜꯗꯣ
ꯅꯣꯏꯅꯕ ꯆꯥꯎꯅꯦ ꯅꯪꯁꯨ ꯀꯥꯡꯉꯤꯗꯣ
ꯑꯁ ꯆꯥꯅꯤꯡꯗꯦꯗꯥꯜꯗꯤ ꯕꯣꯔꯗꯤꯡꯗ ꯂꯩꯕꯗ ꯂꯩꯕ ꯀꯥꯟꯗ ꯌꯥꯝ ꯆꯥꯃꯟꯕꯒꯤ ꯆꯥꯅꯤꯡꯗ꯭ꯔꯦ
ꯄꯦꯜꯂꯕꯣ ꯍꯥ ꯍꯥ ꯍꯥ
ꯄꯦꯜꯂꯦ ꯑꯩꯗꯤ
ꯍꯝ
ꯂꯩꯒꯗ꯭ꯔꯣ ꯀꯩꯁꯨ ꯆꯥꯠꯂꯣꯏꯗ꯭ꯔꯣ
ꯀꯣꯏꯕ ꯆꯠꯁꯤꯅꯦ ꯀꯔꯤꯅꯣ ꯌꯨꯟꯁ
ꯍꯩ
ꯌꯨꯝꯗ ꯂꯩꯕꯁꯨ ꯕꯣꯔꯤꯡ ꯕꯣꯔꯤꯡ ꯑꯣꯏꯌꯦꯅꯀꯣ ꯃꯄꯥꯟ ꯊꯣꯛꯔꯒ ꯆꯠꯁꯤꯅꯦ ꯍꯣꯏ ꯂꯥꯛꯀꯦꯀꯣ ꯀꯩꯅꯣ ꯅꯣꯏꯔꯣꯝꯗ ꯑꯁ ꯏꯁꯤꯡ ꯁꯥꯅ ꯐꯝ ꯂꯩꯕꯗꯣ
ꯑꯥ ꯑꯗꯨꯗ ꯑꯣꯏꯅ ꯆꯥꯠꯁꯦ
ꯑꯥ ꯆꯠꯁꯤꯀꯣ ꯑꯁ ꯅꯨꯡꯉꯥꯏꯗꯧ ꯃꯥꯂꯦꯀꯣ
ꯑꯃꯨꯛꯐꯥꯎ ꯆꯠꯇ꯭ꯔꯤ ꯑꯩꯈꯣꯏ
ꯆꯠꯂꯨꯗꯅ ꯅꯣꯏꯗꯤ ꯌꯥꯝ ꯅꯛꯅ ꯂꯩꯕꯅꯤꯅ
ꯑꯍꯝ
ꯇꯟꯕ꯭ꯔꯣ ꯆꯠꯅꯤꯡꯕ ꯐꯥꯎꯗ꯭ꯔꯣ
ꯊꯥꯟꯗ ꯆꯠꯄꯗꯤ ꯇꯜꯂꯦꯍꯦ ꯑꯃꯗꯣ ꯆꯠꯁꯦ ꯌꯥꯗꯦꯅꯦ
ꯀꯔꯤꯒꯤꯔ ꯃꯗꯣ ꯌꯥꯗ ꯈꯛꯇ ꯂꯩꯕ ꯋꯥꯅꯤ
ꯆꯠꯂꯒ ꯏꯪꯊꯣꯛꯍꯟꯁꯦ ꯍꯥꯏꯅ ꯍꯥꯏꯌꯣꯅꯦ
ꯅꯣꯏ ꯂꯥꯛꯑꯣ ꯄꯨ ꯄꯨꯂꯞ ꯆꯠꯅꯕ
ꯍꯣꯏ ꯂꯥꯛꯀꯦꯀꯣ ꯅꯣꯡꯃ ꯂꯥꯛꯀꯦ
ꯑꯣ ꯃꯤ ꯌꯥꯝꯃꯗꯤ ꯅꯨꯡꯉꯥꯏꯗꯅ
ꯎꯝ
ꯁꯥꯕꯅꯥ
ꯂꯥꯛꯗꯞ ꯃꯥꯜꯂꯦ ꯍꯧꯖꯤꯛ ꯀꯥꯟꯗꯤ ꯀꯣ
ꯁꯥꯏꯗ ꯅꯨꯡꯁꯥ ꯀꯟꯅ ꯁꯥꯔꯤ ꯍꯟꯗꯛ ꯁꯥꯇ꯭ꯔꯗꯤ ꯅꯣꯡ ꯇꯥꯔꯗꯤ ꯈꯔ ꯅꯨꯡꯉꯥꯏꯒꯗꯕꯀꯣ ꯁꯥꯕꯁꯦ
ꯎꯝ
ꯍꯨꯝ
ꯁꯦ ꯂꯣꯟꯗꯣ ꯈꯣꯏꯗ꯭ꯔꯦ ꯅꯪ ꯍꯟꯗꯛ ꯅꯪꯒꯤ ꯂꯣꯟꯗꯣ ꯍꯥꯟꯅꯗꯤ ꯈꯤꯇꯪ ꯈꯤꯇꯪ ꯈꯣꯏꯔꯒ ꯂꯩꯕꯗꯣ ꯈꯣꯏ ꯗ꯭ꯔꯦ ꯍꯥꯏꯕ
ꯑꯣ
ꯒ꯭ꯌꯥꯟ ꯇꯥꯕ꯭ꯔꯥ ꯌꯥꯝ ꯍꯩꯌꯦ
ꯑꯁ ꯍꯩꯇ꯭ꯔꯗꯤ ꯀꯩꯗꯧꯅꯤ
ꯑꯗꯨꯃꯥꯏꯅ ꯍꯥꯏꯔꯒꯀꯣ ꯗꯨꯀꯥꯟꯗꯔꯗ ꯕꯥꯔꯒꯦꯟ ꯇꯧꯅꯤꯡꯉꯥꯏꯅꯦ ꯑꯩꯅ ꯍꯩꯔꯤꯁꯦ
ꯍꯥꯏꯁ ꯇꯧꯔꯣ ꯇꯧꯔꯣ ꯅꯪ ꯀꯨꯁꯤꯅꯤ
ꯗꯨꯀꯥꯟꯗꯥꯔꯗ ꯄꯣꯠ ꯂꯤꯔꯤꯉꯩꯀꯣ ꯍꯩꯇ꯭ꯔꯗꯤ ꯌꯥꯗꯦꯕ
ꯎꯝ ꯅꯪ ꯃꯥꯁꯇꯔꯗꯣ
ꯑꯥ
ꯇꯧꯅꯤꯡꯗ꯭ꯔꯣ
ꯑꯁ ꯃꯥꯁꯇꯔꯁꯦ ꯑꯥ ꯈꯪꯗꯦꯅꯦ ꯀꯔꯝ ꯀꯥꯟꯗ ꯅꯣꯇꯤꯁ ꯊꯣꯛꯄ꯭ꯔꯥ ꯅꯣꯇꯤꯁ ꯊꯣꯛꯂꯕ꯭ꯔꯣ
ꯊꯣꯛꯑꯦ
ꯊꯣꯛꯑꯦ ꯑꯩꯉꯣꯟꯗꯁꯨ ꯊꯥꯕꯤꯌꯣ ꯑꯩ ꯌꯦꯡꯒꯦ
ꯂꯩꯇꯦꯍꯦ ꯃꯤꯅ ꯍꯥꯏꯔꯛꯄꯅꯦ
ꯑꯣ ꯑꯗꯣ ꯁꯦꯟꯇꯔꯗꯤ ꯀꯗꯥꯏꯗꯔꯥ
ꯑꯥ
ꯁꯦꯟꯇꯔꯗꯤ ꯑꯥꯗꯔꯥ ꯑꯗꯨꯒ ꯅꯣꯏꯔꯣꯝꯗꯔꯥ
ꯑꯦ ꯑꯩꯈꯣꯏꯔꯣꯝꯗꯒꯤꯅꯤ ꯇꯧꯒꯗꯕꯁꯦ
ꯑꯣ ꯅꯣꯏꯔꯣꯝꯗ ꯅꯣꯏꯔꯣꯝꯗ ꯑꯃꯨꯛꯀ ꯁꯦꯟꯇꯔ ꯄꯤꯔꯦ ꯍꯥꯏꯕ꯭ꯔꯣ
ꯑꯗꯨꯗ ꯇꯥꯔꯒ ꯇꯃꯦꯡꯂꯣꯡꯔꯣꯝꯗꯀꯣ
ꯎꯝ
ꯍꯧꯒꯗꯕ ꯃꯥꯜꯂꯦ
ꯑꯣ
ꯇꯧꯁꯤꯗꯅꯥ
ꯈꯟꯈꯤꯒꯦꯀꯣ ꯑꯩꯁ ꯑꯩꯁꯦ
ꯑꯁ ꯌꯥꯝ ꯀꯨꯏꯅ ꯈꯜꯂꯨꯅꯨꯀꯣ ꯂꯥꯁ ꯗꯦꯠ ꯌꯧꯒꯗꯧꯔꯦ ꯗꯦꯠ ꯇꯦꯟ ꯍꯦꯜꯂꯗꯤ ꯑꯥ ꯑꯩ ꯉꯔꯥꯡꯗꯣ
ꯑꯥ
ꯃꯤ ꯑꯃꯗ ꯍꯪꯕꯅꯦ
ꯑꯣꯋꯥ
ꯉꯁꯤ ꯂꯥꯛꯑꯣ ꯍꯥꯏꯔꯛꯄꯅꯦ
ꯑꯣ ꯅꯪ ꯂꯛꯇ꯭ꯔꯁꯨ ꯃꯤ ꯑꯃꯥꯅ ꯇꯧꯕꯤꯕ ꯌꯥꯕ꯭ꯔꯥ
ꯑꯣꯟꯂꯥꯏꯟꯗꯁꯨ ꯇꯧꯕ ꯌꯥꯏ ꯍꯥꯏꯅꯦ
ꯑꯣ ꯑꯗꯨ ꯑꯣꯏꯗꯤ ꯇꯧꯕꯤꯕ ꯌꯥꯏꯅ
ꯑꯃꯨꯛ ꯍꯥꯏꯔꯛꯑꯣ ꯅꯪꯁꯨ
ꯎꯝ ꯑꯩ ꯏꯌꯥꯝꯕ ꯈꯣꯏꯗ ꯇꯥꯟꯅꯒꯦꯀꯣ ꯍꯦꯡꯒꯤ ꯍꯪꯒꯦ ꯑꯗꯣ ꯃꯣꯏꯅ ꯌꯥꯏ ꯍꯥꯏꯔꯗꯤ ꯇꯧꯒꯦꯕ
ꯄꯩꯁꯥ ꯊꯣꯛꯇꯕꯅꯤꯅ ꯈꯪꯗ꯭ꯔꯦ
ꯑꯩꯁꯨꯅꯦ
ꯆꯍꯤꯗꯤ ꯌꯥꯝꯃꯦ ꯄꯩꯁꯥ ꯊꯣꯛꯄ ꯃꯐꯝꯗꯤ ꯂꯩꯇ꯭ꯔꯦ
ꯍꯪꯗꯤ ꯄꯩꯁꯥ ꯄꯥꯏꯔꯝꯒꯅꯤꯗ
ꯑꯥꯏ ꯀꯗꯥꯏꯗꯒꯤꯅꯣ ꯑꯗꯣ ꯅꯪꯒꯤ ꯐꯣꯝ ꯑꯃꯗꯣ ꯊꯥꯕ ꯂꯣꯏꯔꯕ꯭ꯔꯣ
ꯂꯣꯏꯗ꯭ꯔꯕ ꯃꯥꯜꯂꯦꯗ ꯅꯦꯠ ꯌꯥꯗꯕꯒꯤ
ꯑꯣ ꯃꯥ ꯃꯥꯒꯤ ꯈꯨꯟꯗ ꯂꯩꯔꯒ ꯇꯧꯕ꯭ꯔꯥ
ꯑꯥꯎ ꯌꯨꯝꯗ ꯂꯩꯕꯒꯤꯀꯣ ꯅꯦꯠꯇꯣ ꯅꯨꯡꯉꯥꯏꯗꯕ
ꯑꯣ ꯑꯁ ꯈꯪꯗ꯭ꯔꯤꯗ ꯑꯩꯁꯨ ꯇꯧꯕꯤꯌꯨ ꯍꯥꯏꯔꯒ ꯍꯧꯖꯤꯛꯇꯣ ꯀꯣꯜ ꯇꯧꯕꯅꯦ ꯑꯗꯣ ꯆꯠꯇꯦꯕ ꯃꯥꯒꯤ ꯅꯝꯕꯔꯗꯣ ꯑꯩꯅ ꯀꯣꯜ ꯇꯧꯕꯗ
ꯎꯝ
ꯑꯃꯨꯛꯀ ꯉꯥꯏꯍꯥꯛ ꯉꯥꯏꯔꯒ ꯑꯃꯨꯛꯀ ꯀꯣꯜ ꯇꯧꯔꯒꯦ ꯍꯥꯏꯅ ꯈꯂꯦ ꯑꯩꯁꯨ ꯑꯩꯗꯤ ꯒ꯭ꯔꯦꯖꯨꯑꯦꯁꯟꯒꯤ ꯆꯦ ꯆꯥꯡ ꯁꯨꯗꯕꯅꯤꯅꯀꯣ ꯇꯧꯔꯔꯣꯏ ꯒ꯭ꯔꯦꯖꯨꯑꯦꯁꯟ ꯍꯥꯞꯂꯔꯣꯏ
ꯑꯩꯗꯤ ꯑꯗꯨꯒꯤꯗꯨꯁꯨ ꯊꯝꯃꯦ
ꯑꯩꯗꯤ ꯆꯦ ꯂꯧꯕ ꯀꯗꯥꯅ ꯆꯠꯕꯤꯅꯤ ꯑꯩ ꯆꯠꯄ ꯁꯪꯗꯦꯕ
ꯏꯁ ꯂꯧꯗ꯭ꯔꯤꯕꯣ
ꯂꯧꯗ꯭ꯔꯤꯌꯦ
ꯑꯩꯗꯤ ꯀꯨꯏꯔꯦꯗꯥ ꯂꯧꯕ
ꯇꯨꯌꯦꯜꯐ ꯈꯛꯇꯒꯤ ꯇꯧꯔꯒꯦ ꯑꯩꯁꯦ
ꯉꯜꯂꯤꯉꯩꯁꯤꯗ ꯂꯧꯍꯧꯔꯣ
ꯂꯧꯍꯧꯕꯅ ꯐꯥꯗꯧ ꯃꯥꯜꯂꯦ ꯑꯗꯨꯕꯨ ꯁꯪꯗꯦꯕ ꯍꯧꯖꯤꯛꯀꯥꯟꯁꯦ ꯑꯩꯁꯦ
ꯅꯣꯏ ꯁꯔꯒ ꯆꯠꯂꯣ
ꯍꯣꯏ ꯁꯥꯏꯒꯤ ꯒꯥꯔꯤꯁꯨ ꯀꯣ ꯌꯥꯗꯦ ꯍꯥꯏꯕ ꯍꯧꯖꯤꯛꯀꯥꯟ
ꯑꯣꯛꯇꯣꯗ ꯆꯠꯂꯁꯨ ꯌꯥꯏꯅꯦ ꯀꯔꯤꯅꯣꯅꯦ ꯅꯪꯕꯨ
ꯑꯣꯛꯇꯣꯗꯁꯨ ꯆꯠꯄ ꯌꯥꯏ ꯑꯗꯨꯕꯨ ꯑꯗꯨꯔꯣꯝꯗꯁꯨ ꯌꯥꯝ ꯁꯥꯃꯟꯕꯒꯤ ꯆꯠꯊꯣꯛꯄ ꯉꯝꯗꯦꯕ ꯆꯠꯊꯣꯛꯅꯤꯡꯗꯦꯕ
ꯅꯣꯏ ꯅꯕꯨꯡꯗꯣ ꯂꯧꯕꯤꯌꯣ ꯍꯥꯏꯌꯣꯗꯨꯗꯤ
ꯑꯁ ꯑꯗꯨ ꯒꯨꯝꯕꯗꯣ
ꯁꯉꯣꯏꯗ ꯃꯥ ꯃꯈꯣꯏꯁꯨ ꯗꯨꯀꯥꯟ ꯐꯝꯕꯅꯤꯅ
ꯎꯝ ꯁꯪꯗꯦ ꯃꯣꯏꯒꯤ ꯃꯆꯥꯁꯨ ꯂꯩꯕꯅꯤꯅꯀꯣ ꯍꯧꯖꯤꯛꯀꯥꯟꯗꯤ ꯃꯥ ꯊꯕꯛ ꯌꯥꯝ ꯀꯟꯕ ꯃꯥꯜꯂꯦ ꯐꯤꯒꯨꯝꯕꯗꯣ ꯃꯥꯅ ꯁꯨꯕ ꯃꯥꯜꯂꯦ ꯆꯥꯛ ꯁꯣꯡꯕ ꯎꯝ ꯎꯝ ꯈꯣꯏꯅꯤ ꯈꯛꯇꯅꯤꯅ ꯎꯝ ꯍꯟꯈ꯭ꯔꯦ ꯃꯥꯁꯨ ꯌꯨꯝꯗꯁꯨ ꯃꯤ ꯂꯩꯇ꯭ꯔꯗꯤ ꯅꯨꯡꯉꯥꯏꯗꯦꯅ
ꯎꯝ ꯃꯁꯨ ꯎꯕꯒꯤ ꯍꯔꯥꯎꯔꯝꯒꯅꯤ
ꯎꯝ ꯍꯔꯥꯎ ꯍꯔꯥꯎꯔ ꯂꯩꯔꯒ ꯑꯃꯨꯛꯀ ꯍꯟꯈ꯭ꯔꯦ
ꯃꯥꯁꯨ ꯑꯍꯟ ꯑꯣꯏꯕꯒꯤꯅꯀꯣ
ꯑꯥ
ꯑꯗꯨꯗ ꯂꯩꯔꯁꯨ ꯆꯥꯛꯀꯨꯝꯕ ꯊꯣꯡꯕꯅꯦ ꯃꯥ ꯍꯥꯏꯇꯦꯕ
ꯎꯝ
ꯁꯨꯝ ꯑꯉꯥꯡ ꯂꯧꯕꯗꯨꯗꯤ ꯍꯩꯌꯦ ꯑꯗꯨꯕꯨ ꯑꯇꯣꯞꯄꯗꯤ ꯈꯪꯗꯦꯕ ꯐꯤꯒꯨꯝꯕ ꯁꯨꯕ ꯑꯗꯨꯗꯤ ꯃꯥꯅ ꯇꯧꯋꯦ ꯑꯗꯨꯕꯨ ꯆꯥꯛ ꯌꯦꯟꯁꯥꯡ ꯊꯣꯡꯕꯗꯣ ꯃꯥ ꯍꯩꯇꯕ ꯒꯦꯌꯥꯁꯇꯨ ꯁꯣꯡꯕꯗꯣ ꯈꯣꯏꯅ ꯇꯥꯛꯄꯤꯔꯁꯨ ꯀꯤꯌꯦ ꯇꯧꯅꯤꯡꯗꯦ ꯑꯗꯨꯃꯥꯏꯅ ꯍꯥꯏꯌꯦꯕ
ꯎꯝ ꯁꯤ ꯉꯥꯛꯄꯅꯦ ꯑꯍꯟꯁꯤꯡꯗꯤ
ꯍꯥ ꯌꯨꯝꯗꯁꯨ ꯇꯥꯛꯄꯤꯔꯒꯦ ꯍꯥꯏꯔꯁꯨ ꯑꯁ ꯑꯁ ꯇꯧꯅꯤꯡꯗꯦ ꯄꯜꯂꯦ ꯀꯤꯖꯩ ꯑꯗꯨꯃꯥꯏꯅ ꯍꯥꯏꯕ ꯃꯥꯗꯣ
ꯎꯝ ꯁꯤꯇ ꯂꯥꯛꯑꯗꯤ ꯑꯍꯥꯎ ꯑꯍꯥꯎꯕ ꯄꯨꯔꯛꯎ ꯀꯣ
ꯎꯝ ꯑꯍꯥꯎ ꯑꯍꯥꯎꯕ ꯉꯥꯠꯇ ꯄꯨꯔꯛꯀꯦ
ꯉꯥꯏꯔꯝꯒꯦ ꯈꯧꯔꯥꯡꯅ
ꯎꯐ ꯀꯔꯤ ꯉꯁꯤꯗꯤ ꯀꯔꯤ ꯇꯧꯒꯦꯔꯥ
ꯑꯗꯨꯝ ꯂꯩꯒꯅꯤꯗ ꯑꯃꯁꯨ ꯕꯖꯥꯔ ꯊꯣꯛꯈꯤꯕꯅꯦ
ꯃꯊꯟꯇ
ꯑꯥ ꯆꯦ ꯆꯥꯕ ꯈꯔꯥ ꯄꯤꯕꯤꯒꯦꯅ ꯌꯨꯝ ꯌꯨꯝꯗꯒꯤ ꯀꯣꯜ ꯇꯧꯔꯛꯄꯀꯣ
ꯑꯥ ꯃꯥꯏ ꯌꯨꯝꯗ ꯆꯠꯅꯤꯡꯉꯥꯏꯔꯗꯣ
ꯍꯣ ꯅꯠꯇꯦ ꯃꯖꯔ ꯐꯥꯎ
ꯑꯣ ꯆꯠꯃꯤꯟꯅꯁꯦ ꯍꯥꯏꯕ ꯍꯥꯏꯔꯛꯄ꯭ꯔꯣ
ꯍꯥꯏꯔꯛꯇꯦꯗ ꯒꯔꯤ ꯕ꯭ꯔꯥꯗꯣ ꯇꯥꯡꯕꯅꯤꯅ
ꯑꯣ ꯃꯊꯟꯗ ꯆꯠꯈ꯭ꯔꯦ
ꯑꯥ
ꯃꯤ ꯃꯆꯥꯗꯤꯀꯣ ꯐꯖꯅ ꯈꯣꯠꯂꯒ ꯍꯤꯡꯕ ꯃꯥꯜꯂꯦꯅꯦ
ꯇꯥꯡ ꯃꯟꯕꯒꯤ ꯌꯥꯗ꯭ꯔꯦꯅꯦ
ꯆꯠꯊꯣꯛ ꯆꯠꯁꯤꯟꯗ ꯆꯥꯝꯃ ꯀꯣ
ꯑꯥꯎ
ꯎꯝ꯫
ꯑꯥꯏ ꯀꯥꯔꯗ ꯌꯥꯜ ꯌꯥꯜꯂꯒ ꯆꯠꯁꯦꯔ ꯈꯪꯗꯦ
ꯅꯨꯡꯇꯤꯒꯤ ꯑꯥꯏ ꯀꯥꯔꯗ ꯌꯥꯜꯂꯒ
ꯀꯔꯤꯅꯣꯅꯦ ꯁꯤ ꯑꯉꯥꯡꯁꯤꯕꯨ ꯍꯥꯏꯔꯝꯒꯅꯤ ꯃꯤꯁꯤꯡꯅ
ꯁꯤ ꯅꯨꯄꯤꯁꯦ ꯀꯔꯤ ꯇꯧꯒꯦꯔꯥ ꯅꯨꯡꯇꯤꯒꯤ ꯍꯥꯞꯄꯦꯅꯦ ꯍꯥꯏꯅ ꯑꯣꯇꯣ ꯗ꯭ꯔꯥꯏꯚꯔꯅ ꯄꯨꯕꯤꯗ꯭ꯔꯥꯗꯤ ꯀꯔꯤ ꯇꯧꯔꯅꯤ ꯑꯁ
ꯑꯗꯨꯒꯨꯝꯕꯗꯣ ꯄꯨꯅꯤꯡꯗꯕ ꯃꯥꯜꯂꯦ ꯗ꯭ꯔꯥꯏꯚꯔꯁꯤꯡꯁꯤꯁꯨ
ꯎꯝ꯫ ꯃꯣꯏꯗꯣ ꯈꯪꯕꯅꯦꯕ ꯑꯥ ꯑꯩꯈꯣꯏ ꯀꯔꯤꯅꯣ ꯑꯩꯈꯣꯏ ꯁꯥꯔꯇꯤꯐꯤꯀꯦꯠ ꯂꯧꯅꯤꯡꯉꯥꯏ ꯂꯥꯞꯄꯀꯥꯟꯗ ꯑꯩꯈꯣꯏ ꯌꯨꯅꯤꯐꯣꯔꯝ ꯍꯥꯞꯄꯤꯅꯀꯣ
ꯑꯥ
ꯑꯗꯣ ꯅꯣꯏꯅꯤ ꯈꯨꯛꯇ ꯀꯔꯤꯒꯤ ꯌꯨꯅꯤꯐꯣꯔꯝ ꯍꯥꯞꯄ꯭ꯔꯥ ꯑꯗꯨꯃꯥꯏꯅ ꯍꯥꯏ ꯑꯩꯅ ꯑꯁ ꯁ꯭ꯀꯨꯜꯗ ꯆꯠꯅꯤꯡꯉꯦ ꯏꯆꯦ ꯆꯦꯡ ꯂꯧꯅꯤꯡꯉꯥꯏ ꯂꯩꯕꯒꯤ ꯍꯥꯞꯄꯅꯦ ꯑꯗꯨꯒ ꯃꯤ ꯑꯇꯩꯗꯤ ꯍꯥꯞꯅꯗꯅꯦ ꯀꯔꯤ ꯔꯥꯥꯁ ꯁꯥꯏꯅ ꯍꯥꯏꯕꯩ ꯍꯥꯏꯌꯦꯀꯣ ꯍꯥꯏꯌꯦ ꯑꯗꯣ ꯍꯥꯏꯔꯛꯄꯅꯤ ꯑꯩꯈꯣꯏꯅ ꯀꯔꯤꯁꯨ ꯍꯩꯗꯕꯗ ꯅꯣꯛꯄ
ꯇꯨꯝꯅꯤꯡꯗ ꯁꯨ ꯅꯪ
ꯇꯥꯕ꯭ꯔꫭꯅꯦ
ꯇꯥꯏꯌꯦ ꯇꯨꯝꯅꯤꯡꯗ꯭ꯔꯣ
ꯇꯥꯏꯌꯦ ꯇꯥꯏꯌꯦ
ꯑꯁ ꯍꯥꯏꯕꯅꯥ ꯑꯃꯥ ꯈꯨꯝꯂꯥꯛꯄꯅ ꯑꯃꯥ